ꯍꯜꯂꯣ ꯑꯁ ꯑꯥ ꯀꯩ ꯍꯥꯏꯕ ꯑꯃꯨꯛꯀ ꯍꯥꯏꯕꯤꯌꯨꯗꯅ
ꯑꯃꯨꯛꯀ ꯍꯥꯏꯕꯤꯌꯨꯗꯅ ꯀꯩꯗꯧꯔꯤꯒꯦ ꯍꯥꯏꯕꯅꯦ ꯍꯣꯏ ꯆꯨꯝꯃꯦ ꯆꯨꯝꯃꯦ
ꯅꯪꯕꯨ ꯋꯥꯔꯤ ꯁꯅꯥꯔꯒ ꯂꯩꯌꯦꯅꯦ
ꯑꯦ ꯌꯥꯝ ꯅꯨꯡꯁꯤꯕ ꯋꯥꯅꯤꯅꯦ ꯑꯗꯨꯗꯤ
ꯅꯣꯏꯗꯤ ꯆꯥꯛ ꯌꯦꯟꯁꯥꯡ ꯊꯣꯡꯉꯕꯣ
ꯊꯣꯡꯗ꯭ꯔꯤꯌꯦ ꯑꯩꯁꯨ ꯊꯕꯛ ꯍꯜꯂꯛꯑꯒ ꯑꯗꯨꯝ ꯎꯝ ꯂꯩꯌꯦ ꯍꯧꯖꯤꯛ ꯍꯤꯞꯄꯒ ꯉꯥꯛꯇꯪ ꯀꯣ ꯄꯣꯊꯥꯔꯒ ꯂꯩꯌꯦ ꯑꯩꯈꯣꯢꯁꯨ
ꯋꯥꯔꯝꯅꯤꯀꯣ ꯑꯩꯗꯤ ꯀꯩꯅꯣ ꯑꯩ ꯑꯩꯗꯤ ꯍꯧꯖꯤꯛ ꯊꯣꯡꯕ ꯂꯣꯏꯈ꯭ꯔꯦ
ꯀꯔꯤ ꯃꯥꯊꯦꯜꯔꯣ
ꯉꯁꯤꯗꯤꯀꯣ ꯅꯨꯡꯗꯥꯡꯗ ꯎꯇꯤ ꯆꯥꯒꯦ ꯍꯥꯏꯅ ꯊꯣꯡꯕꯤꯈꯤꯌꯦ
ꯌꯥꯝ ꯏꯁꯃꯥꯔꯠ ꯑꯣꯏꯌꯦꯗ ꯅꯨꯡꯗꯥꯡꯗꯣ ꯎꯇꯤ ꯊꯣꯡꯒꯦ ꯑꯁ ꯆꯥꯒꯦ ꯇꯧꯕꯁꯦ ꯑꯁ ꯀꯔꯤ ꯎꯇꯤꯔꯣ ꯎꯁꯣꯏꯒꯔꯣ ꯅꯠꯇ꯭ꯔꯒ
ꯑ ꯎꯁꯣꯏ ꯅꯠꯇ꯭ꯔꯦ ꯍꯋꯥꯏ ꯃꯪꯒꯜ ꯀꯣ ꯍꯋꯥꯏ ꯃꯪꯒꯟ ꯑꯗꯨꯒ ꯃꯥꯏꯔꯦꯟ ꯃꯅꯥꯒ ꯀꯣ
ꯑꯣ ꯍꯥꯎꯒꯅꯤꯗ ꯍꯥꯎꯒꯅꯤꯗ
ꯊꯣꯡꯕꯤ
ꯅꯪꯗꯤ ꯎꯇꯤ ꯊꯣꯡꯕꯒ ꯌꯥꯝ ꯍꯩꯌ‌ꯦ ꯐꯩꯌꯦ
ꯑꯩꯁꯨꯀꯣ ꯍꯥꯟꯅ ꯊꯣꯡꯕ ꯍꯩꯗꯕꯅꯦꯕ ꯑꯗꯣ ꯀꯩꯅꯣ ꯇꯧꯕ ꯆꯥꯅꯤꯡꯕꯅꯤꯅꯀꯣ ꯑꯩꯁ ꯑꯩ ꯍꯩꯗ꯭ꯔꯗꯤ ꯌꯥꯔꯔꯣꯏ ꯍꯥꯏꯅꯀꯣ ꯑꯗꯨꯗꯒꯤ ꯇꯝꯔꯕꯅꯦ ꯑꯗꯨꯗꯤ ꯑꯗꯨꯝ ꯍꯧꯖꯤꯛꯇꯤ ꯍꯥꯎꯈ꯭ꯔꯤ
ꯍ‌ꯣ ꯍ‌ꯣ ꯍꯣꯏ ꯅꯪꯗꯤ ꯌꯥꯝ ꯍꯩꯌ‌ꯦ ꯊꯣꯡꯕꯒ ꯍꯩꯌ‌ꯦ
ꯏꯊꯟꯇ ꯊꯥꯒꯠꯀꯅꯨ ꯍꯥꯏꯔꯒ ꯑꯁꯤ ꯃꯇꯥꯡꯗꯗꯤ ꯇꯧꯕꯤꯔꯅꯤ
ꯀꯅꯥꯅ ꯊꯥꯒꯠꯀꯗꯔꯣ ꯑꯈ‌‌ꯣ ꯑꯈ‌‌ꯣ ꯏꯇꯣꯝꯗ ꯗꯨꯝ ꯃꯁꯥ ꯃꯁꯥꯅ ꯊꯥꯒꯠꯀꯗꯕꯅꯤ ꯀꯩꯅꯣꯗꯣ
ꯑꯩꯁꯨ ꯑꯗꯨꯝ ꯌꯥꯝ ꯆꯥꯅꯤꯡꯉꯦꯕ ꯅꯍꯥꯟꯈꯩꯗꯤ ꯌꯨꯝ ꯇꯥꯏ ꯑꯗꯨꯝ ꯂꯩ ꯌꯨꯝꯗꯒꯤ ꯂꯥꯞꯅ ꯂꯩꯕ ꯃꯇꯝꯗꯗꯤꯀꯣ ꯈꯣꯏ ꯃꯥ ꯂꯩꯇ꯭ꯔꯗꯤ ꯆꯥꯠꯅꯤꯡꯉꯁꯨ ꯃꯤꯅ ꯊꯣꯡꯕꯤꯗ꯭ꯔꯗꯤꯀꯣ ꯍꯣꯏ ꯑꯗꯨꯗꯤ ꯑꯩꯁꯦ ꯑꯁ ꯑꯩ ꯈꯪꯗ꯭ꯔꯗꯤ ꯌꯥꯔꯔꯣꯏ ꯍꯥꯏꯅꯥꯀꯣ ꯆꯥꯅꯤꯡꯕꯒꯤ ꯑꯗꯨꯝ ꯇꯧꯔꯕꯅꯦ ꯑꯗꯣ ꯎꯠꯇꯤ ꯊꯣꯡꯕꯁꯤꯁꯨꯀꯣ ꯑꯁ ꯃꯔꯛ ꯃꯔꯛꯇꯗꯤ ꯑꯗꯨꯝ ꯇꯟꯕ ꯃꯇꯝꯁꯨ ꯌꯥꯎꯋꯦꯀꯣ
ꯏꯁꯃꯥ꯭ꯔꯠ ꯑꯣꯏꯒ ꯂꯦꯡꯒꯗꯕ ꯃꯤꯅ ꯊꯣꯡꯒꯗꯕꯅꯤ ꯑꯩꯗꯤ ꯁꯨꯡ ꯊꯣꯡ ꯊꯣꯡꯗ꯭ꯔꯤ ꯇꯤ ꯊꫭꯡꯕ ꯍꯩꯇꯦ ꯑꯩꯗꯤ ꯊꯣꯡꯁꯨ ꯊꯣꯉꯛꯇ꯭ꯔꯦ ꯑꯩꯒꯤ ꯄꯨꯟꯁꯤꯗ ꯗꯨꯒꯤ ꯊꯣꯡꯕꯁꯨ ꯍꯩꯇꯦ ꯑꯩꯗꯤ
ꯅꯥꯍꯥꯟꯗꯣ
ꯎꯝ
ꯑꯩꯈꯣꯏ ꯃꯥꯈꯣꯏꯅ ꯎꯝ ꯀꯩꯅꯣ ꯊꯥꯔꯛꯄꯅꯦꯕ ꯎꯁꯣꯏ ꯊꯥꯔꯛ ꯄꯅꯦꯕ ꯑꯁ ꯑꯗꯨ ꯃꯇꯝꯗ ꯁꯦ ꯆꯥꯗꯤ ꯆꯥꯅꯤꯡꯕ ꯑꯩꯁꯤ ꯏꯁꯥꯁꯨ ꯅꯨꯡꯉꯥꯏꯇꯕꯅꯤꯅꯀꯣ ꯑꯁ ꯊꯣꯡꯕꯗꯣ ꯃꯤ ꯑꯃꯅ ꯊꯣꯡꯕꯤꯔꯗꯤ ꯆꯥꯗꯣꯏꯕ ꯑꯗꯣ ꯏꯁꯥꯗꯣ ꯅꯨꯡꯉꯥꯏꯇꯕꯅꯤꯅ ꯑꯗꯨꯝ ꯑꯩꯈꯣꯏꯁꯦ ꯆꯝꯐꯨꯠ ꯉꯥꯛꯇ ꯆꯥꯏꯑ‌ꯦꯕ ꯌꯦꯔꯨꯝꯒꯨꯝꯕ ꯍꯧꯔꯒꯀꯣ ꯑꯗꯨꯒꯤ ꯑꯁꯤ ꯎꯇꯤ ꯊꯣꯡꯗꯧꯕꯗꯨꯗꯤ ꯑꯥ ꯌꯥꯝꯅꯗꯤ ꯀꯨꯏꯅꯗꯤ ꯑꯩꯈꯣꯏꯗꯤ ꯆꯪꯗꯦꯕ ꯑꯗꯨ ꯑꯣꯏꯔꯁꯨ ꯎꯝ ꯃꯔꯣꯏ ꯀꯔꯤ ꯀꯔꯥ ꯁꯦꯝꯅꯕ ꯈꯣꯠꯅꯕꯗꯣ ꯑꯩꯁꯦ ꯏꯁꯥ ꯋꯥꯕꯅꯤꯅꯀꯣ ꯗꯨꯝ ꯂꯩꯔꯦ ꯑꯗꯣ ꯉꯁꯤꯗꯤ ꯈꯔ ꯅꯨꯡꯉꯥꯏꯔꯦ ꯍꯥꯏꯔ ꯎꯁꯣꯏ ꯑꯃꯨꯛꯀ ꯂꯩꯇꯕ
ꯂꯩꯕ ꯌꯥꯗ꯭ꯔꯣ ꯑꯗꯨꯗꯤ ꯄꯩꯁꯥ ꯂꯩꯔꯗꯤ ꯗꯨꯝ
ꯑꯗꯨꯝ ꯑꯩꯈꯣꯏꯗꯤ ꯑꯪ ꯍꯞꯇꯥꯡ ꯈꯨꯗꯤꯡ ꯗꯨꯝ ꯊꯥꯔꯛꯄꯅꯤꯅꯀꯣ ꯑꯩꯅ ꯑꯃꯨꯛꯀ ꯂꯩꯔꯒ ꯆꯥꯕꯗꯣ ꯇꯟꯈ꯭ꯔꯕ ꯑꯃꯨꯛꯀ ꯄꯩꯁꯥ ꯄꯝꯃꯨꯔꯛꯄꯗ ꯎꯝ ꯑꯗꯨꯝ ꯑꯍꯣꯏ ꯑꯗꯨꯝ ꯊꯥꯔꯛꯑꯦ ꯑꯗꯣ ꯑꯩꯅ ꯉꯁꯤ ꯆꯥꯒꯦ ꯍꯥꯏꯕ ꯅꯨꯃꯤꯠꯇꯨꯗ ꯂꯩꯗ ꯕꯒꯤ ꯀꯣ ꯑꯍꯣꯏ ꯑꯗꯨꯒꯤꯅꯦꯗ ꯑꯩꯁꯨ ꯀꯩꯟ ꯎꯝ ꯍꯥꯏꯌꯨ ꯍꯥꯏꯌꯨ
ꯅꯪ ꯍꯥꯟꯅ ꯍꯥꯏꯔꯣ
ꯑꯩꯗꯤ ꯍꯥꯟꯅ ꯍꯥꯏꯌꯣ
ꯅꯠꯇꯦꯗ ꯎꯇꯤꯗꯤ ꯗꯨꯝ ꯃꯪꯒꯟꯒ ꯅꯥꯀꯨꯞꯄꯤꯒꯤꯁꯨ ꯑꯗꯨꯝ ꯍꯥꯎꯋꯦꯕ
ꯍꯣꯏ ꯍꯣꯏ ꯍꯣꯏ ꯑꯗꯨꯃꯥꯏ ꯃꯁꯛꯁꯨ ꯐꯖꯩꯌꯦ ꯍꯥꯏꯌꯦꯀꯣ ꯅꯀꯣꯛꯇꯤ ꯍꯥꯞ ꯑꯗꯨꯁꯨ
ꯎꯝ ꯑꯗꯨꯝ ꯍꯥꯎꯋꯦꯕ ꯑꯣ ꯈꯪꯗꯦ ꯄꯥꯝꯕ ꯄꯥꯝꯗꯕꯗꯤ ꯑꯗꯨꯝ ꯎꯁꯣꯏꯁꯨ ꯍꯥꯎꯗꯤ ꯍꯥꯎ ꯎꯁꯣꯏꯁꯨ ꯆꯥꯅꯤꯡꯉ ꯍꯥꯎꯕ ꯍꯥꯎꯇꯕ ꯑꯃꯨꯛ ꯂꯩꯌꯦ ꯎꯁꯣꯏꯒꯤꯁꯨ ꯀꯣ꯫ ꯃꯈꯜ ꯂꯩꯌꯦꯗꯅ ꯎꯁꯣꯏꯁꯨ ꯑꯍꯣꯏ ꯑꯗꯨꯅꯦ ꯍꯣꯏ ꯍꯣꯏ ꯍꯣꯏ꯫
ꯎꯝ ꯑꯩꯈꯣꯏ ꯅꯦ ꯑꯃꯅ ꯍꯥꯏꯕꯀꯣ ꯎꯝ ꯃꯥꯗꯤ ꯎꯁꯣꯏꯅ ꯆꯠꯇꯦ ꯍꯥꯏꯌꯦ ꯃꯈꯨꯠꯅ ꯆꯠꯂꯦ ꯍꯥꯏꯌꯦ ꯃꯥꯅ ꯁꯣꯏꯕꯤꯔꯗꯤ ꯁꯣꯏꯕꯤꯔꯗꯤ ꯑꯗꯨꯝ ꯈꯥꯏ ꯍꯥꯏꯌꯦ꯫ ꯑꯩꯁꯨ ꯈꯪꯗꯦꯕꯀꯣ ꯑꯩꯗꯤ ꯑꯗꯨꯝ ꯑꯩꯅ ꯁꯣꯏꯔꯒ ꯊꯣꯡꯕꯗꯣ ꯈꯥꯕꯗꯣ ꯇꯧꯗꯕꯅꯤꯅ ꯑꯩꯗꯤ ꯈꯪꯗꯕꯀꯣ ꯑꯩꯅ ꯅꯣꯡ ꯃꯉꯣꯟꯗ ꯅꯪ ꯊꯣꯡꯒꯦꯔꯥ ꯍꯥꯏꯔ ꯀꯥꯟꯗ ꯃꯥꯅ ꯑꯗꯨꯃꯥꯏꯅ ꯍꯥꯏꯔꯛ ꯄꯀꯣ ꯑꯗꯨꯗ ꯑꯩꯁꯨ ꯁꯣꯏꯕꯤꯌꯣ ꯍꯥꯏꯕꯒꯤ ꯑꯩꯁꯦ ꯁꯣꯏꯌꯦꯕ ꯑꯗꯨꯗꯤ ꯈꯪꯕꯅꯦ ꯑꯗꯣ ꯃꯁꯥꯒꯤ ꯑꯗꯨꯝ ꯈꯔ ꯈꯥꯕꯁꯨ ꯂꯩꯌꯦ꯫ ꯑꯣ ꯎꯁꯣꯏꯁꯨ ꯎꯝ꯫ ꯍꯩꯁ ꯑꯩꯁꯨ ꯑꯩꯈꯣꯏꯁꯨ ꯀꯥꯂꯦꯟ ꯁꯨꯇꯤ ꯊꯥꯕꯗꯨ ꯀꯣ ꯉꯁꯤꯅ ꯑꯃꯨꯛ ꯑꯍꯥꯟꯕ ꯅꯨꯃꯤꯠ ꯍꯧꯕꯅꯤꯅ
ꯎꯝ ꯎꯝ ꯎꯝ꯫
ꯋꯥꯔꯦ ꯑꯁ ꯋꯥꯔꯦ ꯀꯥꯏꯅ꯫
ꯑꯍꯣꯏ ꯋꯥꯕꯅꯦ ꯆꯨꯝꯃꯦ ꯀꯅꯥꯅ ꯅꯨꯡꯉꯥꯏꯔꯦ꯫ ꯀꯣꯂꯦꯖ ꯀꯥꯔꯤꯔꯣ ꯅꯠꯇ꯭ꯔꯒ ꯀꯩ
ꯁ꯭ꯋꯥꯏ ꯑꯩꯈꯣꯏ ꯑꯅꯛꯄꯁꯤꯗꯀꯣ ꯎꯝ ꯃꯤ ꯃꯤꯁꯤꯡꯅ ꯑꯣꯖꯥ ꯃꯆꯥ ꯃꯆꯥ ꯇꯧꯅꯕꯗꯣ
ꯑꯣ ꯍꯣꯏ ꯌꯥꯝ ꯐꯩꯌꯦ ꯌꯥꯝ ꯐꯩꯌꯦ ꯑꯣꯖꯥꯒ ꯇꯧꯋꯦ꯫
ꯇꯧꯔꯒ ꯑꯩꯈꯣꯏ ꯑꯉꯥꯡꯁꯤꯡꯒꯤ ꯑ ꯅꯍꯥꯟ ꯄ꯭ꯔꯤꯈꯥ ꯇꯧ ꯇꯧꯕꯅꯦꯕ ꯑꯩꯈꯣꯏ ꯀꯩꯅꯣ ꯁꯨꯇꯤ ꯀꯥꯂꯦꯟ ꯁꯨꯇꯤ ꯊꯥꯗ꯭ꯔꯤꯉꯩꯗꯀꯣ ꯑꯗꯨꯒꯤ ꯑꯩꯈꯣꯏꯒꯤ ꯑꯣꯖꯥ ꯑꯆꯧꯕꯗꯨꯅ ꯉꯁꯤꯁꯦ ꯑ ꯅꯣꯏꯒꯤ ꯆꯦꯁꯤꯡꯗꯣ ꯄꯤꯊꯣꯛꯈ꯭ꯔꯣ ꯅꯨꯃꯤꯠ ꯑꯅꯤ ꯑꯍꯨꯝ ꯂꯩꯔꯗꯤ ꯃꯣꯏꯒꯤ ꯄ꯭ꯔꯈꯥꯗꯣ ꯍꯥꯏꯗꯣꯛ ꯎꯈ꯭ꯔꯅꯤ ꯍꯥꯏꯕꯒꯤꯀꯣ ꯌꯦꯟꯂꯦ ꯉꯁꯤ ꯍꯣꯏ ꯑꯝ ꯀꯩꯅꯣꯗꯤ ꯀ꯭ꯂꯥꯁꯄꯨꯗꯤ ꯐꯖꯅ ꯇꯥꯛ ꯈꯔꯒ ꯇꯧꯗꯦꯕ ꯑꯗꯨ ꯑꯣꯏꯔꯁꯨ ꯃꯣꯏꯒꯤ ꯆꯦꯁꯤꯡꯗꯣ ꯄꯤꯔꯒ ꯑꯁ ꯃꯣꯏꯅ ꯁꯦꯔꯥ ꯀꯔꯤ ꯀꯔꯤꯔ ꯃꯣꯏꯅ ꯑꯩꯈꯣꯏꯅ ꯍꯪꯗꯕ ꯑꯩꯈꯣꯏꯅ ꯍꯪꯕ ꯑꯃ ꯃꯣꯏꯅ ꯈꯨꯝꯕꯤꯕ ꯑꯃ
ꯍꯣ ꯍꯣ ꯍꯣꯏ ꯇꯧꯕꯅꯦ ꯁꯥꯇ꯭ꯔꯁꯤꯡꯗꯣ
ꯑꯗꯨꯁꯤꯡꯗꯣ ꯉꯁꯤꯗꯤ ꯑꯗꯨꯝ ꯈꯔꯅ ꯅꯣꯛꯏ ꯈꯔꯅ ꯀꯞꯄꯤ ꯑꯗꯨꯝ ꯇꯧꯈ꯭ꯔꯦ꯫
ꯌꯥꯝ ꯐꯥꯏꯅꯦ ꯃꯤꯃꯤꯗꯤ ꯑꯣꯖꯥꯒ ꯇꯧꯋꯤꯀꯣ꯫
ꯑꯁ ꯑꯗꯣ ꯑꯉꯝ ꯑꯉꯝꯕ ꯇꯧꯅꯗ꯭ꯔꯗꯤ ꯌꯥꯗꯕꯅꯤꯅꯀꯣ꯫
ꯆꯨꯃꯤ ꯆꯨꯃꯦ ꯍꯣꯏ꯫
ꯍꯧꯖꯤꯛ ꯃꯇꯝꯗꯤ ꯑꯩꯈꯣꯏ ꯂꯩꯁꯥꯕꯤꯅꯦ ꯅꯨꯄꯤꯅꯦ ꯍꯥꯏꯅ ꯄꯩꯁꯥ ꯇꯥꯜꯗ꯭ꯔꯗꯤ ꯌꯥꯗꯦꯗꯅ ꯉꯝ ꯉꯝꯕꯗꯣ ꯍꯣꯠꯅꯗ꯭ꯔꯗꯤꯀꯣ꯫
ꯆꯨꯝꯃꯤ ꯆꯨꯝꯃꯤ ꯎꯝ꯫
ꯑꯗꯨꯒꯤ ꯑꯥ ꯑꯗꯨꯕꯨ ꯋꯥꯗꯕ ꯊꯕꯛꯕꯨꯗꯤ ꯂꯩꯇꯦꯗ ꯀꯣ ꯑꯗꯨꯃꯥꯏꯅ ꯑꯆꯧ ꯑꯁꯥꯡ ꯑꯣꯏꯔꯁꯨ ꯎꯝ ꯑꯆꯧ ꯑꯁꯥꯡ ꯑꯣꯏꯔꯁꯨ ꯂꯧ ꯁꯨꯔꯁꯨ ꯀꯔꯤ ꯑꯃ ꯇꯧꯔꯁꯨꯀꯣ꯫ ꯋꯥꯕ ꯊꯕꯛ ꯉꯥꯛꯇꯅꯤꯗ
ꯎꯝ ꯇꯥꯜꯂꯒ ꯍꯤꯡꯕ ꯉꯥꯛꯇꯅꯦ ꯑꯗꯨꯒꯤꯅꯦ ꯎꯄꯥꯏ ꯂꯩꯇ꯭ꯔꯦ
ꯑꯩꯈꯣꯏꯅ ꯋꯥꯅ ꯇꯥꯟꯖꯕꯅꯤꯅꯀꯣ ꯐꯪꯕ ꯃꯇꯝꯁꯨ ꯑꯗꯨꯝ ꯍꯔꯥꯎꯋꯦꯀꯣ ꯈꯤꯠꯇꯪ ꯑꯣꯏꯔꯁꯨ
ꯅꯪꯒꯤ ꯁꯦꯂꯦꯔꯤꯗꯤ ꯀꯌꯥ ꯁꯥꯕꯤꯒꯦ ꯍꯥꯏꯖꯦ ꯌꯥꯃꯝꯅꯤꯗ
ꯇꯧꯕꯅꯤꯅꯀꯣ ꯈꯤꯠꯇꯪꯗꯤ ꯑꯩꯅ ꯑꯩꯈꯣꯏ ꯏꯃꯥꯈꯣꯏꯗ ꯏꯌꯥ ꯑꯁꯤꯗꯤ ꯑꯩ ꯆꯥꯅꯕ ꯐꯥꯎ ꯀꯣꯟꯅꯗꯦ
ꯍꯣꯏ ꯃꯥꯅꯤ ꯆꯨꯝꯃꯤ ꯆꯨꯝꯃꯤ ꯑꯗꯨꯝꯗꯤ
ꯃꯔꯨꯞꯒꯨꯝꯕ ꯑꯃꯥ ꯇꯧꯅꯤꯡꯂꯗꯤꯀꯣ ꯀꯣꯟꯅꯗꯦ ꯍꯥꯏꯕ ꯃꯣꯏ ꯎꯝ ꯃꯣꯏꯅ ꯑꯍꯥꯟꯕ ꯑꯣꯏꯕꯅꯤꯅꯀꯣ ꯇꯔꯦꯠ ꯃꯈꯥꯏꯒꯨꯝꯕ ꯈꯛꯇꯀꯣ
ꯑꯣ ꯌꯥꯔꯦꯗ ꯀꯔꯤꯅꯣ ꯑꯔꯦꯝꯕ ꯁꯔꯨꯛ ꯗꯨ ꯑꯗꯨꯝ ꯇꯧꯁꯤꯟꯕꯅꯦ ꯐꯩꯌꯦꯕ ꯅꯪꯒꯤꯁꯨ ꯑꯦꯛꯁꯄꯔꯦꯟꯅꯦ ꯀꯔꯤꯅꯣ
ꯑꯍꯣꯏ ꯑꯗꯣ ꯑꯩꯁꯨ ꯇꯧꯕꯅꯦ ꯎꯝ ꯑꯩꯁꯨ ꯑꯍꯥꯟꯕ ꯇꯧꯕꯅꯤꯅꯀꯣ ꯑꯍꯥꯟꯕ ꯇꯧꯕꯅꯤꯅ ꯃꯣꯏꯅꯁꯨ ꯍꯪꯡꯉꯦꯕ ꯑꯩꯅ ꯑꯍꯥꯟꯕ ꯂꯥꯛꯄ ꯃꯇꯝꯗ ꯑ ꯅꯪꯗꯤ ꯄꯩꯁꯥ ꯀꯔꯤ ꯀꯔꯥꯒꯤ ꯃꯇꯥꯡꯗ ꯀꯃꯥꯏꯅ ꯈꯟꯒꯦ ꯍꯥꯏꯕꯀꯣ ꯑꯣꯖꯥ ꯑꯩꯗꯤ ꯑꯗꯨꯒꯤꯗꯣ ꯊꯣꯏꯅ ꯈꯟꯗꯦ ꯑꯗꯣ ꯑꯩꯗꯤ ꯑꯍꯥꯟꯕ ꯇꯧꯕ ꯎꯁꯣꯞ ꯑꯣꯏꯕꯅꯤꯅ ꯑꯗꯨꯝ ꯅꯣꯏꯒꯤ ꯁ꯭ꯀꯨꯜꯒꯤ ꯑꯃꯥ ꯆꯠꯅꯕ ꯑꯃꯥꯗꯤ ꯂꯩꯔꯝꯅꯤꯗꯅ ꯑꯩꯅ ꯍꯥꯏ ꯀꯣ ꯑꯗꯨꯒꯤ ꯆꯥꯡ ꯗꯥ ꯑꯗꯨꯝ ꯄꯤꯌꯣ ꯑꯩꯒꯤꯗꯤ ꯀꯩꯝ ꯀꯥꯏꯗꯦꯀꯣ ꯑꯩꯅ ꯍꯥꯏꯕꯅꯦꯕ ꯑꯗꯥ ꯃꯣꯏꯁꯨ ꯍꯣꯏ ꯍꯥꯏꯅ ꯑꯗꯣ ꯑꯇꯣꯞꯄ ꯑꯣꯖꯥ ꯈꯣꯏꯗꯒꯤ ꯑꯩꯅ ꯇꯥꯕꯗꯗꯤꯀꯣ ꯃꯣꯏꯗꯣ ꯁꯥ ꯑꯥ ꯁꯥꯇ꯭ꯔꯥꯗꯣ ꯎꯝ ꯌꯥꯝ ꯈꯤꯠꯇꯪꯁꯨ ꯅꯠꯇꯕ ꯌꯥꯝꯁꯨ ꯍꯦꯟ ꯀꯥ ꯍꯦꯟꯅ ꯌꯥꯝ ꯉꯝꯗꯕꯅꯤꯅꯀꯣ ꯌꯥꯝ ꯄꯤꯅꯗꯦ ꯇꯔꯨꯛꯇꯒꯤ ꯍꯧꯕꯁꯨ ꯑꯗꯨꯝ ꯂꯩꯕꯅꯦ ꯃꯣꯏꯅ ꯍꯥꯏꯕꯀꯣ ꯅꯪꯒꯤꯗꯤ ꯑꯍꯥꯟꯕ ꯅꯪ ꯑꯩꯒꯤꯗꯤ ꯑꯩꯗꯤꯀꯣ ꯑ ꯆꯦ ꯆꯥꯡ ꯀꯔꯤ ꯑꯇꯣꯞꯄ ꯀꯩꯝꯇ ꯂꯩꯇꯦꯕ ꯑꯩꯅ ꯑꯥ ꯇꯪꯈꯛ ꯑꯗꯨꯝ ꯀꯩꯅꯣ ꯇꯧꯕꯗꯨꯣ ꯈꯛꯇ ꯂꯥꯛꯄꯅꯤꯅꯀꯣ ꯅꯪꯒꯤꯗꯤ ꯌꯥꯝ ꯌꯥꯝꯈ꯭ꯔꯦ ꯍꯥꯏꯅ ꯃꯣꯏꯅꯁꯨ ꯑꯃꯨꯛꯀ ꯍꯥꯏꯔꯛꯄꯀꯣ ꯃꯣꯏ ꯍꯥꯟꯅ ꯆꯥꯍꯤ ꯃꯉꯥ ꯇꯔꯨꯛ ꯇꯧꯕ ꯈꯣꯏꯒꯤꯁꯨ ꯇꯔꯥ ꯌꯨꯗ꯭ꯔꯤ ꯍꯥꯏꯌꯦ
ꯑꯣ ꯑꯣ ꯑꯗꯨꯗꯤ ꯐꯩꯅꯦ ꯅꯪꯗꯤ ꯗꯥꯎ ꯐꯩꯅ
ꯑꯗꯣ ꯃꯣꯏꯅꯁꯨ ꯍꯥꯏꯔꯛꯄ ꯑꯩꯗꯤ ꯊꯣꯏꯅꯁꯨ ꯀꯣ ꯍꯥꯏꯗ꯭ꯔꯦꯕ ꯃꯣꯏꯗꯨꯗ ꯀꯣ ꯑꯩꯁꯨ ꯑꯗꯨꯝ ꯑꯉꯥꯡꯁꯤꯡ ꯇꯥꯛꯄ ꯃꯇꯝꯗ ꯑꯩꯁꯨ ꯀꯥꯎꯈꯤꯕꯁꯤꯡꯗꯣ ꯍꯩꯍꯧꯒꯦ ꯍꯥꯏꯅꯁꯨ ꯇꯧꯕꯅꯦꯕ
ꯑꯩꯁꯨ ꯄ꯭ꯔꯤꯈꯥ ꯀꯔꯤ ꯀꯔꯥ ꯑꯗꯨꯝ ꯊꯥꯕꯅꯤꯅꯀꯣ ꯑꯗꯣ ꯑꯩꯅ ꯀꯥꯎꯈꯤꯕꯁꯤꯡꯗꯨꯁꯨ ꯑꯉꯥꯡꯁꯤꯡꯒꯤ ꯂꯥꯏꯔꯤꯛꯇꯒꯤ ꯑꯃꯨꯛꯀ ꯈꯪꯅꯕ ꯍꯥꯏꯅ ꯀꯣ ꯇꯧꯕꯅꯤꯅ ꯑꯗꯨꯝ
ꯐꯩꯌꯦ ꯑꯗꯨꯃꯥꯏꯟ ꯇꯧꯕꯗꯣ ꯅꯪꯗꯤ ꯑꯁ ꯑꯩꯈꯣꯏꯗꯤ ꯀꯔꯤ ꯑꯣꯏꯒꯗꯕ꯭ꯔꯣ ꯈꯪꯗ꯭ꯔꯦ ꯍꯧꯖꯤꯛ ꯉꯥꯎ ꯉꯥꯎꯔꯒ ꯂꯩꯔꯅꯦ ꯎꯝ ꯍꯥꯏ
ꯅꯥꯕꯅꯗꯦ ꯆꯞ
ꯑꯦ ꯅꯪꯕꯨꯗꯤ ꯑꯃꯔꯣꯝꯗ ꯊꯥ ꯑꯃ ꯌꯥꯎꯈ꯭ꯔꯦꯅ ꯅꯪꯕꯨꯗꯤ ꯑꯣꯖꯥ ꯇꯧ ꯆꯥ ꯍꯥꯏꯕꯗꯣ ꯃꯤꯅꯁꯨ ꯃꯤꯌꯥꯝꯅꯁꯨ ꯈꯪꯕꯤꯔꯦ ꯅꯪꯕꯨꯗꯤ ꯍꯧꯖꯤꯛꯇꯤ
ꯍꯣꯏ ꯑꯩꯗꯤ ꯑꯁꯤꯒꯤ ꯀꯩꯅꯣꯗ ꯆꯠꯄꯗꯨꯁꯨ ꯑꯩꯗꯤ ꯊꯥꯖꯗꯕꯅꯦ ꯃꯣꯏꯅ ꯀꯧꯔꯛꯀꯅꯤ ꯍꯥꯏꯕꯗꯣ ꯃꯣꯏꯗꯣ ꯑꯩꯈꯣꯏ ꯒꯤ ꯌꯨꯝ ꯍꯦꯛ ꯊꯪꯅꯕ ꯑꯣꯏꯕꯀꯣ ꯑꯗ ꯑꯩꯈꯣꯏ ꯏꯅꯥꯎꯅꯨꯄꯥꯁꯨ ꯀꯥꯏꯕ ꯑꯗꯣ ꯑꯩꯈꯣꯏ ꯏꯅꯥꯎꯅꯨꯄꯥꯒꯤ ꯃꯤꯡ ꯆꯟꯕ ꯑꯩ ꯆꯠꯂꯦꯕ ꯑꯗꯨ ꯃꯇꯝꯗ ꯃꯤꯡ ꯆꯟꯕ ꯆꯠꯄ ꯃꯇꯝꯗ ꯑꯩꯅ ꯃꯣꯏꯅ ꯋꯥꯔꯤ ꯈꯔ ꯁꯥꯅꯕꯗꯣ ꯇꯥꯕ ꯑꯗꯣ ꯑꯩꯅ ꯑ ꯑꯣꯖꯥ ꯅꯨꯄꯤ ꯑꯃꯗꯀꯣ ꯃꯧ ꯑꯃ ꯂꯩꯌꯦꯕ ꯑꯗꯨꯗ ꯑꯩ ꯂꯥꯡꯕ ꯑꯣ ꯃꯣꯏꯁꯦ ꯑꯣꯖꯥ ꯑꯅꯧꯕ ꯀꯧꯕ꯭ꯔꯥ ꯈꯣꯠꯄ꯭ꯔꯥ ꯍꯪꯉꯦꯕ ꯑꯗꯣ ꯃꯣꯏꯗ ꯍꯥꯡꯂꯤꯕ ꯑꯣꯖꯥꯗꯨꯗꯤ ꯃꯣꯏꯅ ꯗꯔꯀꯥꯔ ꯑꯣꯏꯕ ꯑꯣꯖꯥꯗꯨꯗꯤ ꯑꯩꯒꯤ ꯁꯞꯖꯦꯛ ꯅꯠꯇꯕ ꯑꯗꯨ ꯑꯣꯏꯔꯁꯨ ꯑꯉꯥꯡꯁꯤꯡ ꯑꯣꯏꯕꯅ ꯑꯩꯗꯤ ꯑꯗꯨꯝ ꯇꯥꯛꯄ ꯌꯥꯏꯌꯦ ꯍꯥꯏꯕꯅꯤꯀꯣ ꯃꯣꯏꯅ ꯂꯥꯛꯑꯣ ꯍꯥꯏꯌꯦ ꯑꯗꯣ ꯂꯥꯛꯄ ꯃꯇꯝꯗ ꯑꯣ ꯅꯨꯄꯥꯁꯤꯡꯁꯨ ꯅꯨꯄꯤꯁꯤꯡꯁꯨ ꯀꯣ ꯌꯥꯝꯅ ꯑꯩꯉꯣꯟꯗꯒꯤ ꯍꯩꯕ ꯃꯌꯥꯝ ꯂꯥꯛꯑꯦ ꯑꯗꯣ ꯑꯩꯗꯤ ꯈꯟꯅꯔꯣꯏꯗ ꯍꯥꯏꯅꯀꯣ ꯎꯝ ꯑꯁ꯭ꯋꯥꯏ ꯂꯥꯏꯔꯤꯛ ꯄꯥꯕ ꯃꯐꯝꯗ ꯆꯠꯂꯒꯦ ꯍꯥꯏꯅ ꯂꯩꯕꯅꯤ ꯃꯥ ꯑꯗ ꯃꯣꯏꯅ ꯐꯣꯟ ꯇꯧꯔꯛꯑꯦꯕ ꯑꯩꯁꯦ ꯄꯥꯏꯈꯠꯇ꯭ꯔꯦꯕ ꯍꯟꯖꯤꯟ ꯍꯟꯖꯤꯟ ꯇꯧꯔꯛꯑꯦ ꯑꯗꯣ ꯃꯣꯏꯅ ꯑꯃꯨꯛꯀ ꯍꯥꯏꯔꯛꯄꯅꯤꯅꯀꯣ ꯑꯩꯗꯣ
ꯑ
ꯑꯩꯈꯣꯏ ꯌꯨꯝꯁꯨ ꯅꯛꯄꯅꯤꯅ ꯑꯗꯨꯝ ꯌꯥꯎꯍꯧꯔꯒꯦ ꯍꯥꯏꯅꯀꯣ
ꯑꯣ
ꯌꯥꯎꯕꯅꯤꯗ
ꯎꯝ ꯎꯝ ꯐꯩꯌꯦ ꯐꯌꯦ
ꯏꯃꯥꯅꯗꯤ ꯑꯗꯨꯃꯥꯏꯅ ꯍꯥꯏꯌꯦ ꯑꯁ ꯅꯪ ꯅꯨꯡꯗꯥꯡ ꯋꯥꯏꯔꯝꯁꯨ ꯑꯉꯥꯡꯁꯤꯡ ꯂꯥꯏꯔꯤꯛ ꯇꯥꯛꯄꯅꯤꯅ ꯋꯥꯃꯟꯔꯗꯤ ꯇꯧꯒꯅꯨ ꯍꯥꯏꯕꯅꯦꯕ ꯑꯗꯨꯝ ꯌꯨꯝꯗ ꯅꯪ ꯂꯥꯏꯔꯤꯛꯁꯨ ꯇꯧꯒꯦ ꯍꯥꯏꯔꯗꯤ ꯑꯗꯨꯝ ꯂꯩ ꯍꯥꯏꯕꯅꯤꯅ ꯑꯩꯁꯨ ꯑꯗꯨꯝ ꯑꯩꯈꯣꯏꯁꯨ ꯋꯥꯕꯅꯤꯅꯀꯣ ꯌꯨꯝꯁꯨ ꯋꯥꯕ ꯕꯅꯤꯅ ꯀꯨꯝꯁꯤꯁꯦ ꯍꯦꯟꯅ ꯋꯥꯔꯦꯕ ꯑꯗꯨꯒꯤ ꯈꯤꯇꯪ ꯈꯛꯇꯒꯤꯁꯨ ꯍꯥꯏꯅꯀꯣ ꯑꯗꯨꯝ ꯌꯥꯎꯕꯅꯦꯕ ꯑꯩꯁꯨ ꯍꯦꯛ ꯍꯜꯂꯛꯑꯦꯗꯅ